ꯍꯜꯂꯣ
ꯇꯥꯕ
ꯑꯣ ꯄꯤꯛꯄꯅꯦ ꯇꯔꯦ ꯇꯔꯦ ꯀꯩꯗꯧꯔꯃꯤꯅꯣ ꯅꯪꯕꯣ
ꯑꯩ ꯇꯌꯨꯁꯟ ꯂꯄ ꯂꯩꯃꯤ
ꯑꯣ ꯑꯉꯥꯡ ꯑꯍꯨꯝ ꯇꯨꯗ ꯆꯠꯄ꯭ꯔꯣ
ꯁꯤ ꯑꯦꯝ ꯌꯨ ꯑꯣꯄꯣꯖꯤꯠꯀꯤꯗ ꯇꯨꯏꯁꯟ ꯆꯠꯂꯤꯌꯦ ꯀꯩꯅꯣꯒꯤ ꯀꯣꯆꯤꯡ ꯁꯦꯟꯇꯔ ꯑꯃꯗ
ꯑꯣ ꯀꯔꯤ ꯀꯔꯤ ꯀꯣꯆꯤꯡ ꯁꯦꯟꯇꯔꯅ
ꯃꯣꯏꯗꯣ ꯕꯥꯔꯨ ꯕꯥꯔꯨꯅ ꯍꯥꯏ ꯑꯗꯣ ꯀꯩꯅꯣ ꯕꯥꯔꯨꯒꯤꯅ ꯑꯃꯨꯛ ꯀꯩꯅꯣ ꯅꯦꯠꯀꯤ ꯂꯩꯔꯦꯗꯅ
ꯑꯥ
ꯑꯗ ꯑꯩꯒꯤꯗꯨꯗ ꯅꯦꯠꯀꯤ ꯅꯠꯇꯕꯤꯗ ꯃꯣꯏ ꯇꯣꯉꯥꯟꯅ ꯀꯥꯗꯣ ꯋꯥꯏꯔꯒ ꯇꯨꯏꯁꯟ ꯇꯧꯕꯖꯥꯠꯅꯤꯗ
ꯑꯣ ꯑꯣ ꯐꯩꯅꯦ꯫ ꯂꯨꯄꯥ ꯀꯌꯥ ꯄꯤꯒꯦ꯫
ꯂꯤꯁꯤꯡ ꯀꯩꯅꯣꯃꯨꯛ ꯈꯔ ꯌꯥꯝ ꯂꯧ ꯇꯧꯕꯅꯤ ꯑꯗꯣ ꯃꯣꯏ ꯑꯗꯨ ꯋꯥꯔꯤ ꯁꯥꯟꯅꯕ ꯀꯥꯟꯗ ꯀꯥ ꯕꯔꯥꯒꯤ ꯀꯩꯒꯤ ꯋꯥꯏꯕꯒꯤ ꯈꯣꯠꯄꯒꯤ ꯑ ꯄꯤꯊꯣꯛꯈꯀꯥꯟꯗ ꯑꯉꯥꯡꯖꯨ ꯌꯥꯝꯗꯦ ꯍꯥꯏꯌꯦꯕꯀꯣ ꯃꯣꯏꯗꯣ ꯍꯟꯗꯛꯇ ꯇꯧꯕ ꯑꯣꯏꯕ ꯃꯥꯜꯂꯦꯕ꯫
ꯎꯝ꯫
ꯑꯗꯨꯗ ꯃꯣꯏꯗꯣ ꯀꯥ ꯕ꯭ꯔꯥ ꯄꯤꯊꯣꯛꯀꯥꯟꯗ ꯄꯩꯁꯥ ꯀꯌꯥ ꯌꯥꯝ ꯂꯦꯝꯗꯦ ꯈꯣꯠꯇꯦ ꯍꯥꯏꯕꯖꯤꯗ ꯑꯩꯖꯨ ꯌꯥꯝ ꯍꯥꯏꯉꯝꯗꯅꯅ ꯑꯗꯨꯝ ꯃꯉꯥꯗ ꯑꯗꯨꯝ ꯌꯥꯥꯟꯅꯔꯦ꯫
ꯎꯝ ꯎꯝ꯫ ꯑꯣ ꯌꯦꯡꯉꯣ ꯑꯦꯛꯁꯄꯤꯔꯤꯌꯦꯟꯁ ꯑꯣꯏꯅ꯫
ꯎꯝ꯫
ꯁꯥꯇ꯭ꯔꯗꯤ ꯀꯌꯥꯃꯨꯛ ꯁꯨꯕ꯫
ꯁꯥꯇ꯭ꯔ ꯃꯣꯏ ꯅꯤꯄꯥꯜꯃꯨꯛ꯫
ꯁꯥꯇ꯭ꯔ ꯊꯋꯥꯏ ꯌꯥꯎꯕ ꯀꯣꯆꯤꯡ ꯁꯥꯇ꯭ꯔꯒ ꯊꯋꯥꯏ ꯌꯥꯎꯕ ꯀꯣꯆꯤꯡ ꯅꯠꯇꯦꯗ꯫
ꯑꯣ ꯀꯣꯆꯤꯡ ꯆꯠꯂꯤꯅ ꯑꯗꯨꯝ ꯇꯧꯔꯤꯖꯥꯠꯂ꯫
ꯎꯝ ꯑꯩꯖꯨ ꯇꯣꯛ ꯇꯧꯅꯤꯡꯉꯝꯅꯤ ꯃꯣꯏ ꯊꯋꯥꯏ ꯌꯥꯎꯗꯕꯗꯨ ꯎꯕꯗ ꯑꯗꯨ ꯁꯨꯝ ꯂꯤꯁꯤꯡ ꯃꯉꯥꯅꯤꯅ ꯁꯨꯝ ꯀꯩꯁꯨ ꯀꯨꯏꯗꯧꯖꯨ ꯅꯠꯇꯦꯅ ꯑꯗꯨꯝ ꯂꯧꯁꯜꯂꯕ ꯑꯩꯖꯨ꯫
ꯎꯝ ꯀꯔꯤ ꯑꯦꯛꯖꯥꯝꯗꯤ ꯅꯨꯡꯉꯥꯏꯒꯤꯕ꯭ꯔꯣ꯫
ꯑꯦꯛꯖꯥꯝ ꯅꯨꯡꯉꯥꯏꯒꯤ ꯑꯗꯣ ꯄ꯭ꯔꯣꯖꯦꯛ ꯋꯥꯠꯂꯤꯅꯦ꯫
ꯎꯝ ꯄ꯭ꯔꯣꯖꯦꯛꯁꯦ ꯅꯣꯏꯖꯦ ꯀꯃꯥꯏ ꯇꯧꯒꯦ꯫
ꯄ꯭ꯔꯣꯖꯦꯛꯁꯦ ꯀꯩꯅꯣ ꯇꯧꯔꯅꯤ ꯑ ꯂꯦꯞꯇ ꯇꯧꯔꯒ ꯑꯩꯈꯣꯏꯒꯤ ꯀꯩꯅꯣ ꯇꯧ ꯔꯤꯁꯥꯔꯁ ꯇꯧꯕ ꯃꯑꯣꯡ ꯇꯧꯗꯣꯏꯅꯦꯕ꯫
ꯑꯣ ꯗꯤꯖꯥꯔꯗꯦꯁꯒꯤ ꯐꯣꯡꯕ ꯑꯗꯨꯃꯥꯏ ꯑꯗꯨꯃꯥꯏꯅ ꯐꯣꯡꯕ꯭ꯔꯣ꯫
ꯀꯩꯅꯣ ꯄꯤ ꯑꯩꯆ ꯗꯤꯒꯤ ꯃꯣꯏ ꯊꯦꯁꯤꯁ ꯐꯣꯡꯕꯗꯣ ꯑꯗꯨꯒꯤ ꯇꯥꯏꯞꯇ ꯑꯩꯈꯣꯏꯅ ꯗ ꯇꯨ ꯃꯟꯁ ꯊ꯭ꯔꯤ ꯃꯟꯁꯇ ꯇꯧꯕ ꯋꯥꯛꯇꯣ
ꯎꯝ꯫
ꯑꯗꯨ ꯀꯝꯄꯥꯏꯜ ꯇꯧꯔ ꯐꯪꯗꯣꯏꯅꯦꯕ ꯑꯩꯒꯤꯕꯨꯗꯤ ꯖꯦꯜ ꯁꯥꯕꯒꯤ ꯑꯃ ꯇꯧꯋꯦ ꯑꯗꯨ ꯇꯥꯗ꯭ꯔꯤ ꯀꯝꯄꯥꯎꯟꯖꯨ ꯂꯨꯊꯣꯛꯈ꯭ꯔꯕ꯫
ꯏꯁꯥꯅ ꯂꯩꯖꯕꯔꯣ
ꯃꯦꯇꯔꯤꯌꯦꯜꯗꯤ ꯑ ꯑꯁꯦꯡꯕꯩꯗꯤ ꯀꯩꯅꯣꯅ ꯄꯤꯕꯅꯦꯕ ꯑꯩꯈꯣꯏꯒꯤ ꯁꯨꯄꯔꯕꯥꯏꯖꯔ ꯑꯣꯖꯥꯅ ꯄꯤꯕ ꯌꯥꯎꯋꯤ ꯑꯗꯒꯤ ꯁꯨ ꯀꯩꯅꯣ ꯂꯦꯞꯇ ꯂꯩꯔꯒꯅ ꯑꯗꯨꯝ ꯑꯩꯈꯣꯏ ꯖꯦꯅꯦꯔꯦꯜ ꯂꯦꯞꯇꯒꯤ ꯂꯧꯕꯅꯦꯕ꯫ ꯑꯗꯣ ꯑꯩꯒꯤꯗꯣ ꯑꯩꯅ ꯁꯤꯟꯅꯕ ꯍꯦꯃꯟꯗꯅ ꯂꯣꯏꯊꯣꯛꯈ꯭ꯔꯕ ꯍꯥꯏꯇꯥꯔꯦ꯫
ꯎꯝ꯫
ꯆꯦꯟꯒꯗꯧꯗꯨꯁꯨ ꯍꯧꯖꯤꯛ ꯍꯥꯏꯋꯦ ꯕꯟ ꯇꯧꯕꯒꯤ
ꯎꯝ ꯑꯁ ꯑꯗꯨ ꯅꯪ ꯂꯣꯏꯁꯤꯟꯕꯁꯦ ꯈꯔ ꯇꯞꯇꯣꯔꯤꯅꯦ꯫
ꯑꯥ ꯑꯗꯨꯅꯦ ꯑꯩ ꯃꯊꯥ ꯁꯥꯢꯁꯦ ꯑꯗꯩ ꯑꯇꯣꯞꯄ ꯗꯤꯄꯥꯔꯠꯃꯦꯟꯗ ꯍꯪꯕ ꯀꯥꯟꯗꯁꯨ ꯑꯝꯇ ꯂꯩꯇꯕ ꯍꯥꯏꯇꯥꯔꯦ꯫
ꯎꯝ ꯄꯦꯄꯔꯁꯦ ꯎꯝ ꯄꯦꯄꯔꯁꯦ ꯅꯣꯏꯗꯤ ꯀꯌꯥ ꯂꯧꯒꯦ꯫ ꯑꯦ ꯑꯦꯛꯖꯥꯝ ꯀꯌꯥ ꯊꯥꯏꯅꯣ ꯑꯗꯨꯗꯤ ꯃꯉꯥ ꯃꯔꯤ ꯊꯥꯏꯔꯣ ꯃꯉꯥ ꯊꯥꯢꯔꯣ ꯄ꯭ꯔꯣꯖꯦꯛ ꯌꯥꯎꯗꯕꯤ꯫
ꯄ꯭ꯔꯣꯖꯦꯛ ꯌꯥꯎꯗꯕꯤ ꯊꯤꯑꯣꯔꯤꯗ ꯄꯦꯄꯔ ꯑꯍꯨꯝꯈꯇꯥ꯫
ꯎꯝ ꯑꯗꯨ ꯄ꯭ꯔꯦꯛꯇꯤꯀꯦꯜꯒꯤ ꯑꯃ ꯂꯩꯖꯔꯒ꯫
ꯑꯥ ꯄ꯭ꯔꯣꯖꯦꯛꯇ ꯃꯥꯛꯆꯅꯤ ꯑꯃꯒ꯫
ꯅꯣꯏꯒꯤ ꯏꯁꯄꯤꯁꯦꯂꯥꯏꯖꯦꯁꯟꯗꯤ ꯑꯗꯨꯃꯥꯏꯅ ꯈꯥꯏꯗꯣꯛꯄ꯭ꯔꯣ꯫
ꯏꯁꯄꯤꯂꯥꯢꯁꯟ ꯏꯁꯐꯤꯂꯥꯏꯁꯟ ꯀꯩꯅꯣꯗ ꯂꯧꯋꯦ ꯑꯩꯅ ꯑꯣꯔꯒꯅꯤꯛ ꯂꯧꯕ꯫
ꯎꯝ ꯑꯣꯔꯒꯅꯤꯇꯥ꯫
ꯑꯥ꯫
ꯎꯝ ꯎꯝ ꯅꯨꯡꯉꯥꯏꯕ꯭ꯔꯣ ꯑꯣꯖꯥꯒꯩꯗꯤ꯫
ꯑꯣꯒꯅꯤꯛ ꯑꯣꯖꯥ ꯅꯨꯡꯉꯥꯏ꯫
ꯑꯣ ꯑꯣ ꯐꯩꯅꯦ꯫ ꯑꯣꯖꯥ꯫ ꯑꯣꯖꯥꯕꯨ ꯅꯣꯏꯗꯤ ꯌꯥꯝ ꯃꯥꯜꯂꯤꯀꯣ꯫
ꯑꯣꯖꯥ ꯑꯩꯈꯣꯏꯗꯤ ꯌꯥꯝꯃꯦ ꯄ꯭ꯔꯣꯐꯦꯁꯔꯗꯨꯗ ꯐꯅꯌꯥꯝ ꯁꯨꯔꯝꯃꯅꯤ ꯑꯦꯁꯤꯁꯇꯦꯟꯗ ꯑꯃꯈꯛꯇ ꯉꯥꯏꯔꯝꯃꯅꯤ꯫ ꯑꯇꯩ ꯄ꯭ꯔꯣꯐꯦꯁꯔ ꯉꯥꯛꯇꯅꯦ ꯍꯟꯗꯛ꯫ ꯁꯥꯏ ꯈꯣꯕꯔ ꯄ꯭ꯔꯣꯐꯦꯁꯔ ꯀꯒ꯭ꯔꯦ꯫
ꯎꯝ ꯐꯥ ꯐꯠ ꯀꯥꯈꯒ꯭ꯔ ꯃꯥꯜꯂꯦꯀꯣ꯫
ꯃꯥ ꯍꯟꯗꯛ ꯀꯥꯏꯅꯤ ꯄꯨꯂꯞ ꯑꯩꯈꯣꯏ ꯑꯣꯖꯥ ꯃꯣꯏ ꯑꯍꯨꯝ ꯑꯍꯨꯝ ꯀꯥ ꯃꯥꯂꯦ ꯄꯨꯂꯞ ꯍꯟꯗꯛ꯫
ꯎꯝ ꯌꯨꯝꯗꯗꯤ ꯆꯠꯇ꯭ꯔꯣ꯫
ꯌꯨꯝꯁꯦ ꯍꯌꯦꯡ ꯍꯌꯦꯡꯒꯨꯝꯕ ꯆꯠꯂꯨꯖꯤꯔ ꯈꯜꯂꯤꯅꯦ꯫
ꯑꯣ ꯌꯨꯝꯗꯁꯨ ꯂꯧ ꯅꯨꯡꯗꯤ ꯀꯩꯝ ꯇꯧꯅꯗ꯭ꯔꯦ꯫
ꯂꯧꯁꯦ ꯍꯟꯗꯛꯇꯤ ꯄꯥꯟꯗꯦ ꯑꯩꯈꯣꯏꯁꯦ꯫
ꯎꯝ ꯂꯥꯛꯑꯣ ꯑꯗꯨꯗꯩꯗꯤ ꯀꯥꯡꯗꯤ ꯀꯣꯏ ꯆꯠꯂꯣꯏꯗ꯭ꯔꯣ ꯍꯟꯗꯛꯇꯤ꯫
ꯀꯥꯡ ꯗꯦꯠ ꯀꯌꯥ ꯇꯒꯗꯒꯦ꯫
ꯗꯦꯠꯁꯦ ꯖꯨꯟ ꯖꯨꯂꯥꯏ ꯑꯗꯨꯋꯥꯏꯗ ꯇꯥꯏ ꯍꯥꯏꯔꯅꯤ ꯖꯨꯂꯥꯏ ꯇꯔꯥꯝꯗꯧ ꯃꯥꯜꯂꯦ꯫
ꯈꯪꯗꯦ ꯍꯧꯖꯤꯛꯐꯥꯎꯒꯤꯗꯤ ꯄ꯭ꯂꯥꯟ ꯂꯩꯇ꯭꯭ꯔꯔꯤ ꯆꯠꯄꯒꯤ꯫
ꯎꯝ ꯎꯝ ꯆꯥꯛꯇꯤ ꯅꯪꯗꯤ ꯀꯃꯥꯏ꯫ ꯀꯃꯥꯏ ꯇꯧꯔꯤꯒꯦ꯫
ꯆꯥꯛꯁꯦ ꯚꯤꯖꯤꯠ ꯚꯤꯖꯤꯠꯍꯣꯏꯒ ꯆꯥꯕꯁꯨ ꯌꯥꯎꯋꯤ ꯑꯗꯒꯤ ꯑꯌꯥꯝꯕꯅꯗꯤ ꯊ꯭ꯔꯤ ꯑꯗꯨꯨꯝ ꯆꯥꯏ꯫
ꯎꯝ ꯊ꯭ꯔꯤ ꯍꯨꯏ ꯂꯔꯕꯣꯗ꯫
ꯑꯌꯥꯝꯕ ꯃꯇꯝ ꯊ꯭ꯔꯤꯗ ꯂꯩ ꯑꯩ ꯋꯥꯟ ꯀꯥ ꯍꯣꯡꯗꯣꯛꯄꯗꯒꯤ꯫ ꯇꯟꯗꯥꯅ ꯢꯟꯊꯤ ꯅꯨꯡ ꯉꯥꯢꯂꯩ ꯭ꯗꯔꯦꯗ ꯃꯔꯛ ꯃꯔꯛꯇꯕꯨꯗꯤ ꯑꯗꯨꯝ ꯆꯠꯂꯤ꯫
ꯎꯝ꯫
ꯑꯩ ꯀꯥꯕꯨꯗꯤ ꯑꯗꯨꯝ ꯀꯜꯂ ꯂꯩꯕꯅꯦꯕ꯫
ꯎꯝ꯫
ꯑ ꯐꯃꯨꯡ ꯀꯌꯥꯕꯨ ꯑꯗꯨꯝ ꯂꯩꯍꯧꯕꯅꯤꯗ ꯑꯩꯅ ꯌꯥꯝ ꯐꯖꯅ ꯌꯥꯝ ꯑꯗꯤ꯫ ꯑꯗꯨꯝ ꯄꯥꯔꯃꯅꯦꯟ ꯑꯣꯏꯅ ꯂꯩꯕꯗꯣ꯫
ꯎꯝ꯫
ꯗ꯭ꯔꯦꯕ ꯑꯌꯥꯝꯕꯅ ꯊ꯭ꯔꯤꯗ ꯑꯗꯨꯝ ꯂꯩ꯫
ꯁꯤꯗꯣꯒꯦ ꯌꯦꯡꯉꯦ ꯑꯩ ꯖꯔꯃꯅꯤꯒꯤ ꯄ꯭ꯂꯦ ꯈꯔ ꯌꯦꯡꯉꯦ
ꯑꯁ ꯅꯍꯥꯟꯒꯤꯗꯨꯗꯤ ꯑꯃꯨꯛꯕ ꯑꯩꯗꯤ ꯄꯣꯠꯇꯧ ꯃꯥꯜꯂꯨꯔꯔꯕꯅꯤ
ꯑꯩ ꯃꯥꯒꯤ ꯁꯤꯟꯗꯣꯛꯈꯤꯕꯕ ꯁꯇ꯭ꯨꯁꯟꯒꯤ ꯃꯇꯨꯡꯗꯣ
ꯎꯝ
ꯁꯕꯁꯟꯒꯤ ꯃꯇꯨꯡꯗꯒꯤ ꯌꯥꯔꯛꯀꯗꯕ ꯃꯥꯜꯂꯦ ꯖꯦꯝꯁ ꯂꯨꯋꯦꯗꯤꯡꯗꯣ ꯑꯗꯨ ꯑꯗꯨ ꯐꯖꯅ ꯇꯧꯔꯛꯏꯅꯦ ꯁꯥꯟꯅꯔꯛꯏꯅꯦ
ꯈꯪꯗ꯭ꯅꯦ ꯑꯃꯁꯨ ꯗꯤꯐꯦꯟ ꯌꯥꯗ꯭ꯔꯦ ꯑꯗꯣ ꯃꯥ ꯑꯗꯨꯝ ꯀꯣꯆꯇꯅ ꯗꯤꯐꯦꯟ ꯇꯧ ꯂꯩꯔꯦ
ꯎꯝ ꯃꯥ ꯐꯥꯔꯁ ꯗꯦ ꯄꯤ ꯃꯥ ꯂꯦꯅꯥꯔ ꯀꯥꯔꯕꯗꯤ ꯂꯦꯅꯥꯔ ꯀꯥꯔꯗ ꯁꯥꯟꯅꯕ ꯃꯑꯣꯡ ꯇꯥꯅꯦꯃꯦ
ꯑꯗꯨꯅ ꯒ꯭ꯌꯥ ꯅꯗ ꯑꯗꯨꯗꯤ ꯐ ꯁꯣꯛ
ꯃꯥꯥꯏꯅꯤ ꯀꯣꯏ ꯁꯀꯨꯂꯦꯛ ꯁꯣ ꯑ ꯌꯥꯝ ꯂꯨ ꯌꯥꯝ ꯐꯕ ꯄ꯭ꯂꯦꯌꯔꯅ
ꯑꯩꯗꯤ ꯔꯥꯎꯟ ꯑꯣꯐꯁꯤꯁꯤꯗ ꯐ꯭ꯔꯥꯟꯁꯇ ꯇꯥꯕ ꯌꯥꯕꯅꯤꯅꯦ
ꯑ ꯁꯤꯁꯇꯤꯟꯗ ꯐ꯭ꯔꯥꯟꯁ ꯇꯥꯕꯒ ꯑꯗꯣ ꯐ꯭ꯔꯥꯟꯁꯇ ꯇꯥꯟꯅꯔꯁꯨ ꯑꯩꯗꯤ ꯈꯪꯗ꯭ꯔꯦ ꯑꯩꯗꯤ ꯌꯦ ꯀꯗꯤꯗ ꯀꯨꯁꯥꯅꯥꯗꯣ ꯀ ꯗꯗꯤ ꯃꯣꯏ ꯑꯉꯥꯡ ꯑꯗꯣ ꯑꯉꯥꯡ ꯉꯥꯛꯇ ꯑꯣꯏꯗꯣꯏꯅ ꯖꯔꯃꯅꯤꯒꯤ ꯑꯃꯨꯛ
ꯃꯤ ꯐꯤꯜꯖꯦ ꯐꯤꯜꯕꯨꯗꯤ ꯐꯖ ꯐꯖꯔꯦꯕ ꯑ ꯃꯥ ꯀꯩꯅꯣꯗꯣ ꯑ ꯅ ꯃ ꯂꯤꯄꯠꯇꯣ ꯑꯗꯨ ꯗꯤꯐꯦꯟꯗꯔꯗꯨ ꯎꯝ ꯗꯤꯐꯦꯟꯗꯔꯗꯨꯒ ꯑꯃꯗꯨꯒ ꯑꯗꯨ ꯔꯨꯗꯗꯣ ꯍꯟꯗꯛꯇꯤ ꯀꯌꯥ ꯌꯥꯗꯧ ꯃꯥꯜꯂꯦꯕ ꯗꯤꯐꯦꯟꯗꯔ ꯑꯃꯗꯨꯅ ꯈꯔ ꯁꯣꯂꯤꯠ ꯑꯣꯏꯌꯦꯕ ꯀꯩꯅꯣꯝꯃ ꯄꯥꯕ ꯀꯥꯟꯗ ꯑ ꯑꯗꯨꯔꯒ ꯑꯗꯒꯤ ꯉꯔꯥꯡ ꯏꯟꯖꯨꯔꯤ ꯑꯣꯏꯈꯤꯕꯥ ꯑꯗꯨꯒ
ꯁ꯭ꯀꯨꯜꯔꯕꯦꯛꯒ ꯊꯅ ꯎ ꯕꯥꯎꯗ ꯅ ꯐꯖꯩ
ꯑ ꯍꯥꯟꯅꯟꯗ ꯂꯦ
ꯎꯝ ꯏꯗꯣ ꯁꯥꯏ ꯎꯝ ꯃꯥꯅ ꯁꯥꯏꯟ ꯇꯧꯕꯔ ꯐꯤꯐꯇꯤ ꯃꯤꯂꯤꯌꯟꯗꯔ ꯑꯗꯨꯃꯥꯏꯅ ꯇꯧꯔ ꯃꯥꯗꯤ ꯕꯣꯜ ꯌꯥꯝ ꯐꯖꯩꯗ
ꯎꯝ ꯐ꯭ꯔꯥꯟꯁꯁꯨ ꯐꯖꯩ ꯍꯧꯖꯤꯛ ꯀꯔꯤ
ꯐ꯭ꯔꯥꯟꯁ ꯐꯖ ꯍꯜꯂꯤ ꯃꯨꯁꯤꯌꯥꯂꯥꯁꯦ ꯃꯥꯒꯤ ꯍꯥꯟꯅꯒꯤ ꯄꯣꯇꯦꯟꯁꯤꯌꯦꯜꯗꯨꯗ ꯁꯥꯟꯅꯕ ꯏꯉꯝ ꯉꯝꯗ꯭ꯔꯤꯌꯦ ꯍꯧꯖꯤꯛꯁꯦ
ꯎꯝ ꯃꯥꯅ ꯕꯣꯟ ꯈꯪꯗꯦꯅꯦ ꯁꯨꯠ ꯇꯧꯕꯁꯤ ꯏꯉꯝ ꯉꯝꯗꯥꯕꯩ ꯇꯥꯏꯞ ꯇꯧꯋꯤ
ꯎꯝ ꯃꯥ ꯍꯟꯗꯛ ꯨꯔꯤꯗꯒꯤ ꯂꯥꯛꯄꯗꯒꯤ ꯃꯥꯒꯤ ꯃꯁꯥꯒꯤ ꯄꯣꯇꯦꯟꯁꯦꯜ ꯐꯨꯊꯣꯛꯄ ꯉꯝꯗ꯭ꯔꯤꯕ
ꯎꯝ ꯀꯤꯔꯣꯒꯤ ꯑꯗꯨꯃꯥꯏꯅ ꯍꯧꯖꯤꯛ ꯐꯖꯗꯦꯕ
ꯑꯗꯨ ꯋꯤꯠꯁꯀ ꯃꯕꯥꯟꯅꯤ ꯄꯥꯕꯗꯣ ꯌꯨꯔꯣꯗ
ꯎꯝ ꯑꯗꯨ ꯗꯥꯗꯤ ꯐꯖꯒꯤꯕꯅꯦ
ꯑꯗꯨꯁꯨ ꯃꯕꯥꯟꯅꯤ ꯄꯥꯔꯗꯤ ꯃꯩ ꯐꯖꯅ ꯆꯠꯄꯅꯤ ꯑꯗꯨ ꯀꯔꯤ ꯅꯨꯃꯤꯗꯥꯡꯗꯩ ꯆꯥꯛ ꯏꯟꯖꯥꯡ ꯀꯩꯀꯩ ꯇꯧꯗꯣꯏ ꯇꯧꯔꯤꯕꯅꯣ
ꯅꯨꯃꯤꯗꯥꯡ ꯈꯪꯗ꯭ꯔꯤꯅꯦ ꯍꯋꯥꯏ ꯉꯁꯥꯏ ꯍꯋꯥꯏ ꯊꯣꯡ ꯊꯣꯡꯁꯤꯕꯨ ꯍꯥꯏꯅꯈꯤꯕꯅꯦ
ꯅꯣꯏ ꯃꯤ ꯀꯌꯥ ꯆꯥꯔꯤꯅꯣ
ꯑꯩꯈꯣꯏ ꯑꯨꯝ ꯆꯥꯕꯅꯤꯗ
ꯎꯝ
ꯑꯩꯈꯣꯏ ꯗꯤꯄꯥꯔꯠꯃꯦꯟ ꯉꯥꯛꯇ ꯑꯣꯏꯕ
ꯑꯣ ꯐꯥꯏꯅꯦ ꯀꯦꯃꯤꯁꯇ꯭ꯔꯤ ꯉꯥꯛ ꯑꯣꯏꯔꯗꯤ ꯄꯨꯟꯕ
ꯁꯣꯂꯨꯁꯟꯥꯟꯅ ꯄꯨꯟꯕ ꯑꯗ ꯁꯨꯝ ꯗꯤꯄꯥꯔꯠꯃꯦꯟ ꯀꯩꯗꯁꯨ ꯑꯗꯨꯝ ꯆꯠꯊꯁꯤ ꯄꯨꯜꯂꯕꯗ ꯁꯤ ꯑꯗꯨꯝ ꯂꯩꯔꯦꯗꯅ ꯑꯩꯁꯨ ꯑꯥ ꯄ꯭ꯔꯣꯖꯦꯛ ꯀꯩꯀꯥ ꯂꯣꯏꯔꯕꯨꯗꯤ ꯋꯥꯟꯗ ꯂꯩꯔꯖꯤꯔꯥ ꯇꯧꯕꯅꯤ
ꯎꯝ ꯍꯣꯏ ꯑꯗꯣ ꯍꯧꯖꯤꯛ ꯀꯥ ꯑꯃꯥꯗ ꯅꯣꯏ ꯑꯍꯨꯝ ꯂꯩꯔꯤꯔꯣ
ꯑꯥ ꯀꯥ ꯑꯃꯥꯗ ꯑꯩꯈꯣꯏ ꯑꯃ ꯂꯩꯅꯤ ꯀꯥ ꯌꯥꯝ ꯆꯥꯎꯋꯦ ꯀꯩꯅꯣꯒꯤꯗꯤ
ꯆꯥꯎ ꯆꯥꯎꯕꯅꯦ ꯆꯥꯎꯕꯅꯦ ꯑ ꯋꯥꯟꯒꯤꯗꯤ ꯄꯤꯛꯇꯨ ꯄꯤꯛꯄꯅꯤꯗ
ꯎꯝ ꯋꯥꯟꯅꯤꯅ ꯑꯃꯨꯛ ꯁꯤꯡꯒꯜ ꯑꯣꯏꯕꯅꯦꯕ
ꯎꯝ ꯁꯤꯡꯒꯟꯗ ꯁꯤꯡꯒꯟ ꯑꯃ ꯂꯩꯗꯧ ꯆꯤꯟꯕꯒ ꯑꯃ ꯇꯧꯔꯦ ꯑꯗꯨꯐꯥꯎꯗ
ꯑꯥ ꯆꯤꯟꯕꯅꯤ ꯑꯗꯨꯝ ꯕꯤꯠ ꯀꯥꯃꯥꯏ ꯊꯧꯒꯦ ꯗꯥ ꯀꯩꯅꯣ ꯊꯥꯖꯤꯟꯈꯔꯕꯣ
ꯕꯤꯠ ꯀꯤꯔꯣ
ꯑꯥ
ꯕꯤꯠꯀꯤꯁꯦ ꯑꯩ ꯀꯔꯤ ꯀ꯭ꯋꯦꯠꯇꯤ ꯊꯥꯒꯤꯗ꯭ꯔꯦ ꯒꯨꯍꯥꯇꯤ ꯄꯤꯁꯜꯂꯛꯇꯅ
ꯑꯁ ꯍꯟꯗꯛꯁꯤ ꯕꯦꯔꯥꯅꯦ
ꯑꯗꯨꯗ ꯀꯔꯤ ꯗꯤ ꯑꯦꯝ ꯀꯣꯂꯦꯖꯀꯤꯗꯤ ꯊꯥꯔꯦ ꯍꯥꯏꯗꯣꯛꯇ꯭ꯔꯤ ꯃꯥꯜꯂꯦ
ꯑꯁ ꯗꯤ ꯑꯦꯝ ꯒꯤꯗꯨꯕꯨ ꯀꯣꯇꯥ ꯌꯥꯝ ꯐꯪꯗꯦ ꯑꯌꯥꯝꯕꯅ ꯃꯣꯏꯒꯤ
ꯑ ꯁꯥꯔꯚꯤꯁꯀꯤꯗ ꯂꯩꯕꯗꯣ ꯎꯝ ꯎꯝ ꯃꯤ ꯀꯌꯥ ꯑꯗꯨꯗꯨꯒ ꯁꯥꯔꯚꯤꯁꯇ ꯂꯩꯕꯒꯤꯗ ꯆꯥꯝꯃꯈꯩꯃꯛ ꯑꯣꯏꯕꯅꯦ ꯑꯜꯗꯨꯥ
ꯌꯥꯡꯈꯩ ꯑꯃꯈꯛꯇ ꯑꯣꯏꯔꯝꯗꯧꯕꯅꯦꯕ
ꯌꯥꯡꯈꯩꯃꯨꯛ ꯁꯤꯠ ꯅꯤꯄꯥꯜ ꯅꯤꯄꯥꯟꯈꯛ ꯊꯨꯡꯉꯛꯏꯗ
ꯑꯣ
ꯅꯍꯥꯟ ꯃꯤ ꯊꯥꯑꯣ ꯌꯥꯝ ꯌꯥꯝꯅ ꯊꯥꯕ ꯂꯥꯛꯄꯗꯣ
ꯑꯁ
ꯀꯥꯏꯗꯪ ꯈꯨ ꯎꯝ ꯇꯧ
ꯑꯗꯨꯗꯨꯒ ꯑꯣꯖꯥꯒꯤ ꯀꯩꯅꯣ ꯈꯥꯏꯗꯣꯛꯈ꯭ꯔ ꯃꯇꯨꯡꯗ ꯑꯩꯈꯣꯏꯒꯤ ꯑꯗꯨꯗꯨꯅ ꯀꯌꯥ ꯁꯤꯠ ꯀꯌꯥ ꯂꯩꯦꯝꯍꯧꯔꯤꯕ
ꯣꯏ ꯌꯥꯡꯈꯩ ꯂꯩꯃꯨ ꯌꯥꯡꯈꯩꯗꯨꯗ ꯑꯃꯨꯛ ꯄꯦꯗꯥꯒꯣꯖꯤꯒꯤ ꯃꯥꯏ ꯃꯥꯏ ꯁꯕꯖꯦꯛꯀꯤ ꯑꯃꯨꯛ ꯈꯥꯏꯗꯣꯛꯈꯤꯕꯗꯣ
ꯑꯣ
ꯑꯗꯨꯃꯥꯏꯅ ꯇꯧꯅ ꯅꯤꯄꯥꯜ ꯅꯤꯄꯥꯜ ꯊꯨꯡꯅꯔꯒ ꯁꯣꯁꯦꯜ ꯁꯥꯏꯟꯁꯀꯤ ꯌꯥꯝꯕꯅꯤꯅ ꯇꯔꯥꯗꯣ ꯀꯌꯥꯅꯣꯝ ꯁꯨꯈꯤꯕꯅꯤ ꯑꯥꯏ ꯇꯟ ꯃꯁ ꯀꯦꯖꯣ ꯅꯤꯄꯥꯜ ꯃꯃ ꯊꯥꯖꯔꯝꯒꯗꯕꯅꯤꯅ ꯍꯟꯗꯛꯀꯤ ꯃꯃꯥꯡꯒꯤꯗꯣ ꯈꯜꯂꯛꯇꯧ ꯃꯥꯜꯂꯒ ꯃꯥꯛꯇꯔ ꯋꯥꯠꯍꯧ ꯑꯗꯨꯗ ꯀꯁꯥꯏꯕꯣꯗ ꯑꯦꯅꯤꯌꯨꯒꯤ
ꯎꯝ
ꯑꯦꯝ ꯌꯨꯒꯤ ꯃꯥꯡ ꯇꯦꯠ ꯊꯥꯗꯩ ꯋꯥꯟ ꯍꯟꯗ꯭ꯔꯦꯠ ꯁꯤꯛꯁ ꯐꯪꯉꯦꯕ
ꯎꯝ
ꯑꯗꯣ ꯋꯥꯟ ꯍꯟꯗ꯭ꯔꯦꯗ ꯇ꯭ꯔꯤꯐꯥꯎ ꯈꯜꯂꯦꯕ
ꯎꯝ
ꯑ ꯑꯗꯨꯃꯥꯏꯅ ꯇꯧꯖ ꯊꯥꯖꯤꯜꯂꯤ ꯑꯦꯝ ꯌꯨꯒꯤꯗꯣ ꯑꯗꯣ ꯈꯂꯛ ꯇ꯭ꯔꯦꯦꯟ ꯑꯗꯨꯅ ꯋꯥꯟꯗ ꯇ꯭ꯔꯤꯐꯥꯎ ꯈꯜꯂꯝꯃꯤꯅ
ꯎꯝ
ꯑꯗꯨ ꯄꯨꯔꯥ
ꯁꯣꯖꯒꯥꯥꯟ
ꯈ ꯈ ꯍꯦꯟꯒꯠꯂꯗꯤ ꯐꯒꯗꯝꯕꯅꯤ
ꯍꯧꯖꯤꯛꯀꯥꯟꯁꯤ ꯕꯤꯦꯠꯁꯦ ꯀꯝꯄꯜꯁ ꯑꯣꯏꯅꯔꯣꯏꯞ ꯇꯝꯅꯔꯦ ꯑꯗꯨ ꯄ꯭ꯔꯥꯏꯚꯦꯠꯇ ꯕꯤꯦꯠ ꯇꯝꯕꯗꯒꯤꯁꯨ ꯄ ꯂꯤꯡꯀꯗ ꯄꯩꯁꯔ ꯂꯧꯅ ꯃꯥꯅꯤ ꯇꯧꯔꯤ
ꯎꯝ ꯍꯧꯖꯤꯛ ꯐꯖꯅ ꯇꯝꯅꯔꯤ ꯕꯦꯠꯁꯦ ꯑꯩꯈꯣꯏ ꯃꯦꯠꯁꯀꯨꯝꯕꯩꯗꯤ ꯄ꯭ꯔꯣꯐꯦꯁꯟ ꯂꯥꯏꯟꯗ ꯆꯠꯅꯤꯡꯉꯁꯨ ꯕꯤꯦꯠꯀꯨꯝꯕ ꯌꯥꯎꯔꯅꯗꯤ ꯐꯩꯗꯅ ꯅꯣꯏꯖꯣ
ꯎꯝ
ꯑꯦ ꯌꯦꯉ ꯍꯣ ꯍ ꯎꯝ ꯍ ꯑꯗꯨꯏ ꯂꯩꯔꯣ ꯑꯩꯁꯤꯗ ꯀꯩꯅꯣꯝꯗ ꯇꯧꯔꯨꯈꯤꯒꯦ ꯎꯝ ꯊꯝꯃꯦ ꯊꯝꯃꯦ
ꯇꯔꯥ ꯁꯨꯔꯕꯣ